ꯍꯂꯣ
ꯇꯥꯔꯕꯣ
ꯇꯔꯦ
ꯑꯗꯨ ꯌꯦꯟꯁꯥꯡ ꯆꯥꯗꯔꯕ
ꯉꯁꯥꯏ ꯀꯩꯅꯣ ꯇꯧꯋꯦ ꯏꯔꯣꯜꯂꯦ ꯎꯝ ꯍꯧꯖꯤꯛ ꯑꯁ ꯉꯁꯥꯢ ꯂꯥꯛꯑꯦ ꯍꯧꯖꯤꯛꯇꯤ ꯆꯥꯛ ꯊꯣꯡꯕ ꯃꯇꯝ ꯌꯥꯎꯁꯤꯂꯛꯂꯦ ꯇꯧꯔꯤꯁꯤ
ꯅꯣꯡ ꯑꯃꯨꯛ ꯅꯣꯡ ꯑꯃꯨꯛ ꯉꯥꯟ ꯆꯥꯛ ꯑꯃꯨꯛ ꯊꯣꯡ ꯅꯨꯃꯤꯠ ꯑꯃꯨꯛꯇ
ꯑꯗꯨꯝ ꯅꯨꯡꯇꯤꯒꯤ ꯍꯟꯖꯤꯜꯂ ꯂꯩꯀꯣ ꯊꯕꯛꯁꯦ
ꯍꯣꯏ
ꯑꯅꯧꯕ ꯑꯝꯇ ꯇꯧꯗ꯭ꯔꯦ ꯍꯥꯏꯕ ꯇꯧꯔꯤꯁꯦ ꯁꯨꯋꯥꯢꯁꯤ
ꯎꯝ ꯉꯁꯤꯗꯤ ꯅꯠꯇ꯭ꯔꯣ ꯀ꯭ꯂꯥꯁ ꯆꯠꯄ ꯍꯧꯅꯦ ꯍꯥꯏꯈꯤꯕꯗꯨꯕꯣ
ꯆꯠꯂꯤꯃꯦ ꯉꯁꯥꯏ ꯑꯗꯨ ꯍꯜꯂꯛꯑꯒ ꯗꯤꯄꯥꯔꯠꯃꯦꯟꯗ ꯑꯃꯨꯛ ꯍꯕꯦ ꯍꯕꯦ ꯑꯃꯛ ꯆꯦꯟꯖꯔꯤꯕꯅꯦ ꯁꯣꯝꯗꯁꯨ ꯄ꯭ꯔꯖꯦꯟꯇꯦꯁꯟ ꯑꯃ ꯃꯩ ꯀꯟꯅ ꯍꯧꯔꯛꯄ ꯃꯇꯥꯡ ꯑꯣꯏꯕ ꯇꯥꯡ ꯀꯩꯅꯣꯗ ꯅꯤꯄꯥꯜꯗ ꯑꯁꯦꯡꯕꯒꯤꯕꯨꯗꯤ ꯄ꯭ꯔꯖꯦꯟꯇꯦꯁꯟꯗꯣ ꯍꯥꯏꯗꯤ ꯑꯦꯛꯁꯇꯔꯅꯦꯜꯒ ꯌꯥꯎꯔꯛꯄꯤꯒꯗꯕꯁꯦ ꯇꯥꯡ ꯇꯔꯥꯅꯦꯕꯀꯣ ꯑꯗꯣ ꯑꯩꯈꯣꯏꯒꯤ ꯑꯣꯖꯥꯗꯣ ꯈꯔ ꯁꯥꯊꯤꯑꯕ ꯑꯗꯨꯗ ꯃꯥꯅ
ꯎꯝ
ꯃꯄꯥꯟꯗ ꯑꯃꯨꯛꯇꯪ ꯃꯥꯏ ꯃꯃꯥꯡꯗ ꯄꯤꯌꯣ ꯑꯗꯨꯗꯨꯒ ꯑꯁꯣꯢ ꯑꯉꯥꯝꯗꯣ ꯑꯗꯨꯕꯨꯗꯤ ꯐꯗꯣꯏꯅꯦꯕ ꯇꯥꯛ ꯇꯝꯕꯤꯗꯣꯏꯗꯣ
ꯎꯝ
ꯑꯗꯨꯒꯤ ꯍꯥꯟꯅ ꯑꯝꯇꯪ ꯃꯥꯏ ꯃꯃꯥꯡꯗ ꯄꯤꯌꯣ ꯈꯣꯠꯂꯣꯅ ꯑꯩꯈꯣꯏ ꯑꯩꯈꯣꯏ ꯃꯔꯤ ꯇꯧꯋꯦ ꯃꯥꯏ ꯃꯈꯥꯗ
ꯑꯝ
ꯑꯩꯒꯤꯕꯨꯗꯤ ꯂꯣꯏꯅ ꯅꯝꯕ ꯈꯣꯠꯄ ꯀ ꯇꯧꯕ ꯁꯥꯔꯗ ꯆꯦꯛ ꯇꯧꯔꯛꯑꯣ ꯅꯗꯤ ꯊꯥꯈꯔꯦ ꯑꯗꯥꯏ ꯂꯣꯏꯗꯕꯁꯨ ꯌꯥꯎꯋꯦ ꯃꯊꯥꯁꯦ ꯍꯥꯏꯀꯠ ꯁꯥꯅꯔꯤꯌꯦ ꯀꯟꯅꯥ
ꯎꯝ
ꯑꯣ ꯉꯁꯥꯏ
ꯑꯍꯥꯟꯕ ꯆꯠꯄꯗꯗꯤ ꯀꯃꯥꯏꯅ ꯇꯧꯕ
ꯍ ꯍ ꯍ ꯀꯃꯥꯏꯅ ꯇꯧꯒꯦ ꯍꯥꯏꯕꯗ ꯑꯗꯨ ꯁꯥꯈꯪ ꯃꯥꯏꯈꯪ ꯅꯥꯍꯜꯂꯦ ꯃꯌꯥꯝꯗꯨ ꯑꯗꯨꯒ ꯀꯩꯅꯣꯅꯦ ꯑꯣꯖꯥ ꯅꯨꯄꯤ ꯑꯃ ꯀꯩꯅꯣꯗ ꯋꯥꯡꯒꯣꯏꯗꯒꯤ ꯃꯣꯏꯔꯥꯡꯅ ꯃꯌꯨꯝ ꯄꯥꯜꯂꯦ ꯍꯥꯏꯕ꯭ꯔꯥ ꯋꯥꯡꯒꯣꯏ ꯍꯥꯏꯅ ꯑꯃ ꯌꯨꯝꯅꯥꯝ ꯍꯨꯗ꯭ꯔꯣꯝꯒ ꯍꯥꯏꯅꯕꯗꯣ
ꯑꯗꯨꯗꯨꯅ ꯆꯪꯉꯛꯑꯦ ꯑꯗꯨꯗꯨꯒ ꯃꯅ ꯀꯩꯅꯣ ꯇꯧꯔꯤꯅꯦꯅ ꯃꯤ ꯀꯨꯟꯊ꯭ꯔꯥꯗꯨꯒꯤ ꯃꯃꯤꯡꯗꯣ ꯍꯥꯏꯗꯤ ꯁꯨꯝ ꯃꯤꯁꯦ ꯈꯨꯗꯛꯇ ꯑꯅꯧ ꯑꯅꯧꯕ ꯊꯦꯡꯅꯕ ꯃꯤꯡꯗ ꯈꯤꯇꯪ
ꯎꯝ
ꯂꯨꯕ ꯃꯤꯡ ꯀꯩꯅꯣ ꯇꯧꯕꯁꯨ ꯌꯥꯎꯕ꯭ꯔꯥ ꯑꯗꯣ ꯑꯗꯨꯈꯩꯗꯤ ꯑ ꯈꯪꯅꯅꯕꯅꯤꯅ ꯁꯥꯏꯟ ꯂꯦꯡꯒ꯭ꯋꯦꯖ ꯑꯃꯃꯃ ꯅꯁꯥꯒꯤ ꯇꯧꯔꯣ ꯍꯥꯏꯅ ꯇꯧꯔꯒ ꯑ ꯑꯩꯈꯣꯏ ꯀꯨꯟꯊ꯭ꯔꯥꯗꯨꯒꯤ ꯑꯅꯤꯔꯛ ꯑꯅꯤꯛ ꯍꯥꯏꯥꯏꯍꯟꯕꯒꯤ
ꯍꯨꯝꯐꯨꯗ ꯊꯥꯔꯦꯗꯅ ꯃꯤ ꯀꯨꯟꯊꯥꯗꯅꯅꯤꯔ ꯍꯥꯏꯍꯜꯂꯗꯤꯦ
ꯁꯪꯁꯥꯔ ꯑꯃꯅꯤꯅꯦ ꯑꯗꯨꯁꯨ
ꯍꯣꯏꯌꯦ ꯑꯗꯨꯕꯨ ꯋꯥꯒꯅꯨ ꯇꯧꯈ꯭ꯔꯕꯅꯦꯃ ꯅꯣꯡ ꯇꯥꯁꯤꯜꯂꯛꯑꯦ ꯑꯗꯨꯏ ꯀꯩ ꯇꯧꯋꯦꯗ ꯊꯣꯛꯂꯛꯄ ꯑꯗꯨꯗ ꯑꯗꯨꯗꯩꯗꯤ ꯁꯣꯝꯗꯅ ꯑꯩꯒꯤ ꯏꯁꯀꯣꯂꯔꯗꯨꯅ ꯉꯁꯤꯁꯦ ꯉꯟꯅ ꯂꯥꯛꯑꯣ ꯍꯥꯏꯕ ꯑꯩꯅ ꯀ꯭ꯂꯥꯁꯁꯦ ꯌꯥꯎꯔꯈꯤꯒꯦ ꯍꯦꯕ ꯃꯥ ꯍꯣꯏ ꯍꯔ ꯈꯥꯏ ꯑꯗꯨꯅꯦꯕ ꯍ ꯆꯦꯂꯛꯑꯒ ꯅꯣꯡ ꯇꯥꯕꯗꯣ ꯍꯥꯏꯗꯤ ꯍꯧꯖꯤꯛꯀꯥꯟ ꯅꯣꯡꯁꯦ ꯑ ꯀꯩꯅꯣ ꯑ ꯀꯩꯅꯣ ꯇꯧꯗꯕꯤꯗ ꯑꯩꯈꯣꯏꯒꯤ
ꯈꯤꯇꯪ ꯃꯪꯈꯠꯈꯤꯕꯒ ꯍꯣ ꯍꯣꯏ ꯑ ꯇꯥꯅꯤꯁꯨ ꯍꯥꯏ ꯉꯝꯗꯕꯤ
ꯑꯩꯈꯣꯏꯕꯤ ꯁ꯭ꯋꯥꯏꯊ ꯉꯥꯡꯣꯏ ꯇꯕ ꯑꯃꯝꯇ ꯇꯧꯋꯤꯗꯅꯀꯣ
ꯍꯣꯏ ꯍꯣꯏ
ꯑꯩꯗꯤ ꯑꯦ ꯉꯗꯤ ꯆꯨꯅꯤꯡ ꯆꯨꯖꯔꯁꯅꯣꯅ ꯇꯧꯔꯒ ꯈꯤꯇꯪꯗꯤ ꯄꯥꯊꯔꯛꯑꯦꯅ ꯊꯣꯛꯂꯛꯑꯦ ꯑꯗꯨꯗꯨꯒ ꯑꯗꯨꯋꯥꯏ ꯃꯅꯥꯛꯇ ꯔꯦꯟ ꯑꯃ ꯌꯦꯡꯉꯛꯑꯦ ꯑꯗ ꯑꯇ ꯄꯂꯤꯁꯤꯉ ꯍꯦꯛ ꯃꯈꯣꯏ ꯃꯅꯥꯛꯇꯨꯗ ꯑꯃ ꯀꯩꯅꯣ ꯂꯩꯕꯩꯗꯨꯗ ꯎꯝꯗꯣꯡꯉꯁꯨ ꯆꯤꯡꯗꯒꯤ ꯀꯩꯅꯣ ꯄꯣꯛꯄꯤꯕꯖꯥꯔꯒꯅ ꯍꯥꯏꯅꯕ ꯑꯗꯨꯋꯥꯏꯗꯣ ꯍꯦꯛ ꯃꯅꯥꯛꯇ ꯍꯧꯖꯤꯛꯀꯤ ꯀꯩꯅꯣꯗꯨꯒꯤ ꯃꯅꯥꯛꯇ ꯑꯗꯨꯝ ꯅꯛꯑꯦꯕ ꯑꯩꯈꯣꯏꯒꯤ ꯎ ꯂꯥꯏꯔꯤꯛ ꯇꯝꯐꯝꯗꯣ
ꯌꯥꯝ ꯅꯛꯅꯔꯦꯕ ꯑꯗꯨꯋꯥꯏꯗ ꯑꯃ ꯐꯪꯉꯤ
ꯎꯝ
ꯌꯨꯝ ꯑꯗꯨꯝ ꯑꯍꯟꯕ ꯅꯧꯅ ꯁꯥꯒꯠꯆꯔꯛꯄ ꯀꯩꯅꯣ ꯑꯣꯏꯕꯅꯤꯅ ꯑꯗꯨꯝ ꯂꯣꯟ ꯅꯥꯟꯅꯕꯗꯤ ꯂꯩꯍꯧꯋ
ꯑ ꯎꯝ ꯑꯗꯨꯅꯦꯃꯤꯂꯣꯄꯥꯂꯤꯁꯤꯡ ꯔꯨꯝꯗꯨꯃꯒꯤꯅꯦ
ꯎꯝ
ꯄꯌꯣꯅ ꯍꯥꯏꯌꯦꯕ ꯔꯨꯝꯗꯨꯒꯤ ꯑꯣꯏꯅ ꯃꯤ ꯃꯁꯤꯡ ꯅꯠꯇꯕ ꯅꯣꯏꯅ ꯑꯍꯨꯝ ꯂꯩꯖꯔꯁꯨ ꯑꯗꯩꯗꯤ ꯀꯩꯅꯣ ꯂꯩꯖꯔꯒꯁꯨ ꯂꯨꯄꯥ ꯂꯤꯁꯤꯡ ꯃꯔꯤ ꯄꯤꯌꯣ ꯍꯥꯏꯕ
ꯎꯝ
ꯑꯍꯟꯅꯦꯕ ꯅꯨꯄꯥꯗꯣ ꯑꯗꯨꯝ ꯉꯥꯡꯅ ꯁꯛꯅꯕꯗ ꯑꯩꯈꯣꯏꯁꯪ ꯉꯥꯏꯊꯣꯛ ꯉꯥꯏꯁꯤꯟꯒꯨꯝꯕꯒꯗꯤ ꯌꯥꯒꯗꯧꯕ ꯃꯤꯗꯥ ꯑꯣꯏ ꯐ ꯍꯩꯌꯦꯕ ꯀꯣ
ꯎꯝ
ꯑꯍꯟꯂꯦ ꯑꯩꯈꯣꯏ ꯏꯄꯨꯅ ꯀꯧꯔꯁꯨ ꯑꯗꯨꯝ ꯌꯥꯅꯤ ꯑꯩꯈꯣꯏ ꯊꯧꯁꯣꯝ ꯏꯄꯨ ꯍꯣꯏꯒꯨꯝꯕꯒ ꯑꯗꯨꯝ ꯑꯩꯗꯣ ꯂꯣꯡꯒꯥꯕꯨ ꯑꯣꯏꯅꯅꯦ ꯑꯗ ꯑꯩ ꯄꯥꯕꯨꯡꯅ ꯀꯧꯁꯜꯂꯨꯔꯦꯕ ꯑꯩꯒꯤꯅ
ꯎꯝ
ꯍꯣꯏ ꯑꯩꯅ ꯊꯣꯛꯂꯛꯀꯥꯟꯅꯤ ꯏꯁꯁ ꯍꯧꯖꯤꯛꯕꯨꯗꯤ ꯏꯄꯨꯒꯎꯝ ꯐꯗꯣꯏ ꯆꯥꯠꯂꯅꯤꯅ ꯈꯜꯂꯦ
ꯍꯔꯥꯎꯅꯕ ꯄꯥꯄꯨꯡꯗ ꯑꯣꯏꯅ ꯑꯗꯨꯝ ꯀꯧꯕꯤꯔꯣ
ꯍꯣꯏ ꯍꯣꯏ ꯈꯤꯇꯪ ꯍꯃꯥꯟ ꯊꯣꯛꯅꯕ
ꯎꯝ
ꯑꯕꯨꯡꯉꯥꯏꯅ ꯇꯧꯔꯒ ꯑꯗ ꯑꯃꯝ ꯇꯜꯂꯤꯁꯤꯅ ꯏꯁꯤꯡꯗꯣ ꯑꯝꯇ ꯀꯩꯅꯣ ꯇꯧꯕ ꯑꯝꯇ ꯂꯩꯍꯧ ꯂ ꯂꯩꯒꯗꯧꯕ ꯁꯤꯁꯤꯡꯁꯦ
ꯑꯣ ꯑꯦ ꯑꯗꯨꯗꯤ ꯄꯩꯁꯥ ꯌꯥꯝ ꯆꯪꯅꯤꯡꯍꯦ
ꯑꯗꯨꯅꯦ ꯑꯗꯣ ꯃꯅꯥꯛꯇꯨꯗ ꯋꯥꯇꯔ ꯁꯄ꯭ꯂꯥꯏ ꯑꯃꯈꯛ ꯂꯩꯌꯦꯕꯀꯣ ꯆꯁꯐꯥꯏ ꯑꯗꯒꯤ ꯍꯥꯏꯗꯤ ꯅꯥꯃꯦ ꯑꯗꯨꯝ ꯍꯣꯜꯂꯁꯨ ꯌꯥꯏꯗꯅꯀꯣ
ꯎꯝ
ꯑꯗꯨꯗꯨꯗꯒꯤ ꯍꯣꯟꯕꯗꯣ ꯍꯥꯏꯗꯤ ꯋꯥꯇꯔ ꯁꯄ꯭ꯂꯥꯏꯗ ꯃꯤ ꯃꯌꯥꯝꯒꯤ ꯇꯧꯕ ꯁꯥꯇ꯭ꯔ ꯁꯔꯄ꯭ꯂꯥꯏꯔ ꯅꯠꯇ꯭ꯔꯒ ꯃꯤ ꯈꯔ ꯈꯛꯅ ꯃꯣꯏꯒꯤ ꯍꯥꯏꯗꯤ ꯏꯁꯤꯡ ꯌꯣꯟꯖꯅꯕ ꯂꯩꯗꯅ ꯁꯦꯝꯕ ꯍꯥꯏꯕꯗꯣ ꯍꯪꯒꯦ ꯇꯧꯕ
ꯍꯝ ꯃꯩꯅ ꯀꯃꯥꯏꯅ ꯇꯧꯕ
ꯃꯩꯁꯦ ꯀꯩꯅꯣꯅꯦ ꯕꯜꯞ ꯑꯃ ꯀꯩꯅꯣꯝꯗ ꯍꯥꯏꯗꯤ ꯀꯥꯗꯨꯃꯩ ꯃꯨꯊꯠ ꯂꯩꯍꯧꯕꯅꯤꯅ ꯑꯗꯨꯃꯥꯏꯅ ꯑꯗꯣ ꯑꯩꯈꯣꯏꯅ ꯍꯥꯏꯗꯤ
ꯅꯠꯇꯦ ꯃꯩꯒꯤ ꯄꯩꯁꯥꯗꯣ ꯅꯣꯏꯅ ꯊꯤꯕ꯭ꯔꯥ ꯃꯣꯏꯅ ꯊꯤꯕ꯭ꯔꯥ ꯍꯥꯏꯕ
ꯍꯧꯖꯤꯛꯀꯤ ꯀꯥꯒꯤ ꯄꯩꯁꯥꯗꯨꯗ ꯑꯗꯨꯝ ꯌꯥꯎꯔꯅꯦꯕꯀꯣ ꯍꯧꯖꯤꯛꯀꯤꯗꯨꯢ ꯍꯥꯏꯗꯤ ꯃꯩꯗꯣ ꯃꯌꯥꯝ ꯑꯧ ꯑꯗꯨꯒ ꯇꯣꯉꯥꯟꯅ ꯃꯁ ꯆꯥꯃ ꯇꯣꯏꯂꯦꯠ ꯕꯥꯠꯔꯨꯝ ꯑꯃ ꯑꯗꯨꯝ ꯌꯥꯎꯍꯧꯔꯦꯀꯥ ꯑꯗꯨꯗ
ꯈꯣꯡꯅ ꯆꯠꯄ ꯌꯥꯕ ꯃꯐꯝ ꯑꯣꯏꯕ꯭ꯔꯣ ꯀꯃꯥꯏꯅ
ꯍꯣꯏ ꯍꯣꯏꯌꯦ ꯌꯥꯝ ꯅꯛꯑꯦ ꯍꯥꯏꯗꯤꯅꯦ ꯎ ꯂꯩꯗꯨꯒ ꯏꯂꯥꯏ ꯂꯩꯒꯗꯣ ꯑꯗꯨꯃꯥꯏꯅ ꯅꯛꯅꯔꯦꯕ
ꯑꯣ ꯑꯗꯨ ꯑꯣꯏꯔꯗꯤ ꯑꯃꯨꯛ ꯀꯩꯅꯣ ꯇꯧꯔꯦ ꯍꯥꯏꯕꯗꯤ ꯏ ꯑ ꯆꯠꯊꯣꯛ ꯆꯠꯁꯤꯟꯒꯤ ꯁꯣꯝꯗ ꯏꯁꯤꯡꯒꯤ ꯑꯗꯨꯣꯝ ꯊꯤꯗꯣꯛ ꯈꯤꯗꯣꯛꯏꯗꯣ ꯏꯁꯤꯡ ꯂꯩꯅꯗꯣꯏꯗꯅ ꯑꯃꯨꯛ ꯆꯠꯊꯣꯛ ꯆꯠꯁꯤꯟꯗ ꯅꯣꯏ ꯕꯔꯥ ꯍꯥꯏꯕ ꯑꯃꯨꯛ ꯂꯥꯛꯑꯣꯏꯗ꯭ꯔꯥ
ꯎꯝ ꯃꯥꯅꯦ ꯑꯗ ꯈꯪꯗꯦ ꯏꯁꯤꯡꯗꯨꯅ ꯑꯩ ꯍꯥꯏꯁꯦ ꯌꯥꯝꯅ ꯍꯥꯏꯗꯤ ꯄꯨꯈ꯭ꯔꯤꯒꯨꯝꯕ ꯑꯣꯏꯔꯣ ꯈꯣꯡꯕꯥꯟꯃꯛꯇ ꯑꯣꯏꯔꯒꯁꯨ ꯈꯤꯇꯪ ꯏꯁꯤꯡꯁꯦ ꯇꯠꯈ꯭ꯔꯦ ꯏꯁꯤꯡ ꯍꯥꯏꯁꯤꯗꯤ ꯁꯨꯡ ꯋꯥꯠ ꯋꯥꯠꯄ ꯌꯥꯕ ꯄꯣꯠ ꯑꯃ ꯑꯣꯏꯗꯦ
ꯍꯣꯏ ꯍꯣꯏ
ꯄꯨꯈ꯭ꯔꯤ ꯑꯩꯅ ꯄꯥꯕꯨꯡ ꯄꯨꯈ꯭ꯔꯤꯒꯨꯝꯕ ꯂꯩꯕ꯭ꯔꯥ ꯁ꯭ꯋꯥꯏꯖ ꯍꯥꯏꯔ ꯀꯥꯟꯗ ꯄꯨꯈ꯭ꯔꯤꯒꯨꯝꯕꯗꯤ ꯂꯩꯇꯦ ꯍꯥꯏꯌꯦꯕ ꯅꯪꯕꯣ
ꯑꯁ ꯄꯩꯁꯥꯅ ꯄꯩꯁꯥ ꯈꯔ ꯍꯦꯟꯇꯣꯛ ꯍꯦꯟꯖꯤꯟ ꯇꯧꯔꯁꯨ ꯏꯁꯤꯡꯗꯣ ꯃꯣꯏꯅ ꯄꯤꯔꯗꯤ ꯐꯗꯧꯅꯤꯅꯦ
ꯍꯣꯏ ꯃꯤ ꯑꯗꯨꯅꯦꯃꯦ ꯏꯁꯤꯡꯗꯨꯗꯤ ꯍꯦꯛꯇ ꯀꯅꯥꯏ ꯄꯨꯊꯥꯡꯉꯝꯃꯛꯇꯕꯤꯒꯤ ꯃꯑꯣꯗ ꯂꯥꯛꯇꯣꯏꯅꯦꯕ
ꯍꯣꯏ ꯀꯥꯂꯦꯟꯗꯅ ꯑꯃꯨꯛꯀꯦꯅ ꯈꯣꯏꯌꯧ ꯁꯧꯒꯠꯇꯣꯏꯅꯤ
ꯑꯥꯎ ꯏꯟꯗꯗꯥꯗꯅ ꯑꯃꯨꯛ ꯃꯣꯏꯅ ꯐꯤꯁꯦ ꯅꯨꯃꯤꯠ ꯅꯤꯅꯤ ꯑ ꯅꯣꯡꯃ ꯑꯃ ꯀꯥꯜꯂꯒ ꯅꯣꯡꯃ ꯖꯔ ꯇꯧꯋ ꯌꯥꯔ
ꯍꯣꯏ ꯑꯗꯗꯒꯤ ꯍꯧꯖꯤꯛꯇꯤ ꯍꯨꯃꯥꯡ ꯁꯧꯕꯅꯤꯅ ꯐꯤꯁꯨ ꯉꯥꯏꯔꯦ ꯑꯗꯨꯝ ꯁꯨꯅꯤꯡꯗ꯭ꯔꯥ ꯉꯁꯤꯗꯤ ꯂꯨꯕꯁꯦ ꯍꯌꯦꯡ ꯁꯨꯅꯤꯡꯉꯦꯕ
ꯁꯨꯔꯤꯅꯤ ꯀꯩꯅꯣ ꯉꯁꯥꯏꯒꯤ ꯑꯩꯈꯣꯏꯗꯤ ꯅꯨꯄꯤꯅꯤꯅ ꯏꯖꯝ ꯆ ꯁꯅꯤꯡꯉꯦ ꯍꯥꯏꯕ ꯍꯥꯏꯗꯤ
ꯍꯝ
ꯅꯤꯔꯛ ꯁꯨꯅꯕꯗ ꯏꯪꯗꯕꯤ ꯃꯣꯠꯀꯦꯔꯥ ꯅꯥꯟꯒꯦꯔꯥ ꯑꯃ ꯇꯧꯋꯅꯦꯕ ꯑ ꯈꯔ ꯏꯁꯤꯡꯗ ꯑꯣꯏꯅ ꯆꯪꯗꯣꯔꯤꯌꯦ ꯍꯧꯖꯤꯛꯀꯤꯗꯨꯅ
ꯍꯣꯏ ꯑꯗꯣ ꯇꯤꯡꯉꯁꯨꯀꯣ ꯍꯥꯏꯕꯗꯤ ꯃꯣꯏꯅ ꯄꯤꯔꯒ ꯑ ꯅꯣꯏꯅ ꯁꯤꯖꯤꯟꯅꯈꯤꯕꯒꯤ ꯄꯩꯁꯥ ꯊꯤꯕ ꯑꯃ ꯆꯠꯅꯗ꯭ꯔꯗꯣ ꯑꯗꯨꯗꯤ ꯅꯨꯡꯉꯥꯏ
ꯑꯗꯨꯅ ꯐꯕ ꯑꯝ ꯂꯩꯌꯦꯕ ꯎꯝ ꯑꯗ ꯏꯁꯤꯡꯗꯣ ꯑꯩꯒꯤꯗꯤ ꯍꯥꯏꯁꯤꯅꯦ ꯏꯁꯤꯡꯁꯦ ꯄꯨꯈ꯭ꯔꯤꯒꯁꯦ ꯆꯥꯎꯦꯅ ꯄꯤꯒꯦꯔꯥ ꯑꯃꯇꯪ ꯔꯤ ꯑꯇꯪ ꯂꯩꯕꯁꯦ ꯅꯨꯡꯉꯥꯏꯅꯤ ꯀꯩꯅꯣ ꯑꯣꯏꯕ ꯑꯗꯨꯒ ꯑꯩꯈꯣꯏꯅ ꯅꯍꯥꯟ ꯑꯃ ꯑꯃ ꯌꯦꯡꯉꯨꯕꯗꯣ ꯍꯧꯖꯤꯛꯀꯤ ꯀꯩꯅꯣꯒꯤ ꯍꯦꯔꯣ ꯍꯣꯏꯒꯤ ꯃꯅꯥꯛꯀꯤ ꯃꯃꯥꯡꯒꯤꯗꯣ ꯑꯗꯨꯝ ꯂꯩ ꯍꯥꯏꯗꯨꯅ ꯑꯃꯨꯛꯅꯦ ꯃꯤ ꯑꯅꯤ ꯂꯩꯕꯒꯤ ꯊꯥꯒꯤ ꯕꯔꯥꯁꯦ ꯂꯨꯄꯥ ꯂꯤꯁꯤꯡ ꯑꯅꯤꯈꯛ ꯄꯤꯒꯗꯧꯕ
ꯎꯝ
ꯏꯁꯤꯡ ꯑꯃꯃꯝ ꯆꯥꯗꯣꯏꯕ ꯄꯨꯈ꯭ꯔꯤ ꯀꯩꯀꯥꯁꯦ ꯂꯩꯕꯤꯅꯦꯕ ꯊꯛꯅꯕꯗꯨꯗꯤ ꯑꯩꯈꯣꯏꯅ ꯇꯧꯖꯧ ꯅꯣꯏꯖꯥꯔ ꯂꯩꯒ ꯇꯧꯒꯦꯔꯥ ꯑꯗꯨꯒ ꯄꯨꯈ꯭ꯔꯤ ꯂꯩ ꯑꯗꯒꯤ ꯇꯨꯔꯦꯜ ꯃꯌꯥꯁꯨ ꯑꯣꯏꯕꯅꯦꯕ ꯃꯣꯏꯒꯤꯗꯤ ꯑꯩꯗꯤ ꯂꯩꯁꯥꯡ ꯍꯤꯗꯦꯟꯒꯤ ꯀꯩꯅꯣꯗꯣ ꯇꯨꯔꯦꯜ ꯑꯃ ꯆꯦꯟꯗ꯭ꯔꯥ
ꯎꯝ
ꯁꯣꯔꯣꯛ ꯑꯁꯤꯒꯤ ꯃꯦꯟꯔꯣ ꯁꯣꯔꯣꯛꯁꯤꯒꯤ ꯋꯥꯡꯃꯗ ꯇꯨꯔꯠ ꯐꯧꯕ ꯑꯃ ꯆꯦꯟꯗ꯭ꯔꯅꯦ ꯊꯝꯕꯥꯜꯒ ꯍꯧꯕꯗꯣ
ꯎꯝ
ꯑꯗꯨꯗꯒꯤꯁꯨ ꯆꯤꯡꯉꯤ ꯏꯁꯤꯡꯒꯤꯗꯤ ꯀꯩꯅꯣꯒꯤꯗꯤ ꯑꯗꯨꯒꯤꯗꯤ ꯀꯩꯝꯇ ꯋꯥꯔꯣꯏ ꯏꯁꯤꯡꯗꯨꯣ ꯅꯪ ꯑꯗꯨꯗ ꯅꯨꯡꯉꯥꯏꯔꯦꯕ
ꯎꯝ
ꯄꯩꯁꯥꯁꯨꯣ ꯑꯗꯨꯝ ꯌꯥꯝ ꯍꯣꯡꯗꯣꯏꯕ ꯑꯗꯨꯒ ꯈꯤꯇꯪ ꯀꯩꯅꯣ ꯑꯗꯨ ꯈꯔ ꯇꯜꯂꯤꯁꯤꯅ ꯍ ꯃꯅꯥꯛꯇꯨꯗ ꯑꯩꯅꯒ ꯋꯥꯛꯁꯣꯞ ꯂꯩꯕꯒꯤ ꯅꯨꯄꯥ ꯀꯩꯀꯥ ꯃꯌꯥꯝ ꯏꯇꯣꯠ ꯇꯣꯠꯁꯟꯅꯔꯒ ꯂꯩꯕꯗꯣ
ꯎꯝ
ꯅꯨꯄꯥꯁꯤꯡꯗꯣ ꯏꯠꯊꯣꯛ ꯊꯣꯛꯂꯛꯒ ꯑꯗꯨꯝ ꯏꯎ ꯎꯕ ꯑꯝꯃꯥꯏ ꯂꯩꯗꯣꯏꯕ
ꯎꯝ ꯏꯁꯤꯡꯗꯨꯝꯇꯪ ꯑꯦ ꯃꯣꯏꯅ ꯂꯤꯁꯤꯡꯖꯤꯃ ꯍꯦꯜꯂꯁꯨꯀꯣ ꯅꯣꯖꯤꯃ ꯇꯧꯔꯁꯨ ꯄꯩꯁꯥꯗꯨꯅ ꯍꯦꯟꯇꯣꯛ ꯍꯦꯟꯖꯤꯟ ꯇꯧꯔꯦ ꯏꯁꯤꯡ ꯊꯤꯕꯗꯨꯗꯤ ꯀꯔꯥꯏꯗꯩ ꯂꯧꯔꯨꯅꯤ ꯅꯠꯇ꯭ꯔꯥ
ꯎꯝ
ꯕꯦꯔꯥꯅꯤ
ꯏꯁꯤꯡꯗꯨꯕꯨ ꯑꯗꯨꯅꯤꯅꯦ ꯄꯨꯛꯈ꯭ꯔꯤ ꯑꯃꯖꯨ ꯂꯩꯇ ꯑꯗꯩ ꯇꯨꯔꯦꯜ ꯑꯃꯖꯨ ꯆꯦꯟꯗꯥ ꯑꯁ
ꯊꯥꯡꯉꯩ ꯁꯦꯡꯅ ꯍꯣꯁꯇꯦꯜꯗ ꯂꯩꯕꯖꯤꯅ ꯐꯠꯇ꯭ꯔꯥ
ꯑꯁ ꯌꯥꯝ ꯐꯩꯗ ꯁꯤꯒꯤ ꯑꯩꯈꯣꯏꯅ ꯑꯦꯝ ꯌꯨ ꯃꯅꯨꯡꯗ ꯂꯩꯔꯤꯖꯤꯗꯤ ꯄꯩꯁꯥ ꯑꯩ ꯑꯩ ꯍꯧꯖꯤꯛ ꯂꯩꯔꯤꯖꯦ ꯑꯩ ꯀꯩꯅꯣ ꯁꯨꯔꯦ ꯆꯥꯛꯀ ꯂꯧꯗꯕ ꯆꯥꯛ ꯂꯧꯗꯕ ꯑꯩꯖꯦ ꯌꯨꯝꯗꯒꯤ ꯃꯥ ꯁꯨꯝ ꯂꯥꯛꯄꯀꯥꯟꯗ ꯏꯤꯟꯖꯥꯡ ꯀꯩꯀꯥ ꯂꯣꯏ ꯂꯩꯔꯒꯕꯨꯗꯤ ꯁꯤꯖꯨ ꯑꯥ ꯌꯧꯗꯣꯏꯅꯤꯀꯣ ꯑꯗꯨꯒ ꯑꯗꯨꯃꯥꯏꯟꯅ ꯋꯥꯔꯖꯨ ꯋꯥꯅ ꯍꯞꯇꯥꯒꯤ ꯀꯩꯒꯤ ꯑꯔꯥꯛ ꯑꯔꯥꯛꯄ ꯃꯤꯗ ꯄꯨꯕꯤꯔꯛꯄꯅꯤꯅ ꯑꯩꯁꯦ ꯍꯧꯖꯤꯛ ꯂꯨꯄꯥ ꯑꯝꯕꯧ ꯇꯤꯡꯗꯕꯤ ꯂꯩꯅꯦꯕ ꯑꯩꯅ ꯍꯧꯖꯤꯛ ꯀꯩꯅꯣꯗ ꯂꯩꯔꯤꯖꯦ ꯈꯪꯕ꯭ꯔꯥ
ꯍꯥꯏꯗꯤ ꯆꯥꯛꯀꯤ ꯇꯤꯡꯗ꯭ꯔꯁꯨ
ꯍꯧꯖꯤꯛ ꯂꯨꯄꯥꯝꯕꯧ ꯇꯤꯡꯗꯦ ꯍꯣꯁꯇꯦꯜ ꯂꯩꯁꯦ ꯌꯨꯝꯗꯩ ꯄꯩꯁꯥꯒ ꯁꯨꯍꯥꯏ ꯍꯥꯏꯗꯕꯩ ꯃꯋꯣꯡꯗꯅꯦ ꯂꯩꯔꯤꯁꯦ
ꯎꯝ
ꯗꯤ ꯑꯩꯅ ꯉꯝꯖꯔꯒꯅ ꯈꯔ ꯇꯥꯜꯂꯒꯅ ꯑꯗꯨꯝ ꯇꯧꯔꯦꯗꯅꯀꯣ ꯍꯣꯏ ꯃꯔꯛꯇ ꯂꯨꯄꯥ ꯆꯧꯉꯥꯃ ꯀꯩꯃ ꯑꯩꯅ ꯃꯗꯩꯗ ꯂꯨꯄꯥ ꯂꯤꯁꯤꯡ ꯑꯅꯤ ꯄꯤꯔꯛꯎꯍꯦꯒꯟꯅꯒ ꯁꯤꯖꯤꯟꯅꯗꯣꯏꯅꯦꯒ ꯍꯥꯏꯕꯗꯤ ꯍꯥꯏꯗ꯭ꯔꯦꯕ ꯑꯗꯨꯝ
ꯎꯝ
ꯉꯝꯅ ꯉꯟꯅꯕ ꯇꯧꯔꯤꯅꯦ ꯍꯥꯏꯕ ꯏꯁ꯭ꯀꯣꯂꯔꯁꯤꯞ ꯈꯔ ꯐꯪꯉꯛꯄꯗꯩ ꯃꯥ ꯈꯔ ꯁ꯭ꯀꯣꯂꯥꯔꯁꯤꯞ ꯐꯪꯉꯛꯄꯗ ꯃꯤꯉꯣꯟꯗ ꯈꯔ ꯍꯦꯛ ꯄꯤꯊꯣꯛ ꯑꯒ ꯁꯨꯝ ꯀꯣꯟꯅ ꯁꯤꯖꯤꯟꯅꯤꯉꯥꯏꯅ ꯂꯧꯁꯟꯅꯕ ꯑꯗꯨꯝ ꯂꯩꯗꯅ ꯑꯗꯨꯃꯥꯢ ꯇꯧꯔ ꯎꯔꯨ ꯎꯔꯨ ꯎꯪꯅꯔꯒꯅꯦꯕ ꯑꯩꯅ ꯂꯩꯥꯔꯤꯖꯦ ꯎꯝ ꯗꯔꯦꯗ ꯅꯣꯡꯗꯝꯕ ꯍꯩ ꯂꯩꯔ ꯊꯥꯡ ꯂꯩꯇ ꯊꯥꯡ ꯂꯩꯔ ꯍꯩ ꯂꯩꯇꯦ ꯇꯥ
ꯗꯨꯅꯤ
ꯇꯧ ꯂꯩꯔꯦ ꯆꯥꯛꯁꯨ ꯆꯥꯛꯁꯨ ꯊꯥꯡ ꯀꯠꯂꯅꯤ ꯑꯁ
ꯑ ꯄꯩꯁꯥ ꯆꯥꯟꯗꯤ ꯆꯄꯤ ꯑꯃ ꯇꯧꯔꯒ ꯑꯣꯠꯂꯣ ꯀꯔꯝꯕꯗ ꯇꯥꯔꯒꯦ ꯌꯦꯡꯉꯣ ꯑꯗꯨꯗ ꯆꯠꯈ꯭ꯔꯣ
ꯑꯗꯨꯃꯥꯏꯟ ꯇꯧꯔꯗ꯭ꯔꯥ ꯈꯪꯗꯦ ꯑꯃ ꯀꯩꯅꯣꯗꯨꯒꯤꯅ ꯑꯃꯨꯛ ꯄꯩꯁꯥꯗꯤ ꯑꯃꯨꯛ ꯊꯥꯗ꯭ꯔꯛꯌꯦ ꯍꯧꯖꯤꯛꯀꯤ ꯑꯩꯈꯣꯏꯅ ꯍꯪꯉꯨꯢ ꯗꯣ ꯑꯗꯨꯗꯣ ꯀꯩꯅꯣꯗꯤ ꯏꯟꯗꯛꯁꯟ ꯊꯣꯡꯕꯗꯤ ꯌꯥꯒꯗꯕ ꯃꯥꯟꯗꯦ ꯑꯗꯨꯒ ꯀꯩꯅꯣꯒꯤ ꯑꯩꯈꯣꯏꯅ ꯍꯥꯟꯅ ꯑꯃ ꯍꯪꯕꯗ ꯑꯗꯨꯝ ꯅꯣꯏ ꯏꯟꯗꯛꯁꯟ ꯊꯣꯡꯒꯦꯖꯨ ꯅꯣꯏ ꯑꯄꯥꯝꯕꯅꯤ ꯃꯩꯒꯤ ꯄꯩꯁꯥꯗꯨꯗꯤ ꯑꯩꯈꯣꯏꯅ ꯊꯤꯖꯧ ꯍꯥꯏꯕ ꯑꯗꯨꯗꯤ
ꯑꯗꯨꯗꯤ ꯆꯞ ꯃꯥꯟꯅꯩ ꯀꯩꯅꯣ ꯍꯥꯏꯕꯗꯤ ꯑꯩꯈꯣꯏꯅ ꯊꯤꯖꯗꯣꯏꯅꯤꯅ ꯀꯨꯁꯤꯅꯦ ꯍꯥꯏꯕ
ꯎꯝ ꯃꯥꯅꯦ ꯑꯗꯨꯒ ꯑ ꯀꯩꯅꯣ ꯎꯝ ꯍꯧꯖꯤꯛꯀꯤ ꯑꯩꯈꯣꯏꯅ ꯉꯁꯥꯏ ꯆꯪꯉꯛꯏꯗꯨꯅ ꯑꯗꯨꯅ ꯃꯨꯛ ꯀꯩꯅꯣ ꯇꯧꯗꯣꯢꯕ ꯒ꯭ꯌꯥꯁ ꯑꯣꯏꯅ ꯀꯩꯅꯣ ꯇꯧꯗ꯭ꯔꯗꯤ ꯌꯥꯗꯧ ꯃꯥꯟꯗꯦꯕꯀꯣ
ꯑꯗꯨ ꯊꯤꯗꯧ ꯑꯣꯏꯔꯗꯤ ꯃꯩ ꯁꯤꯖꯤꯟꯗꯧ ꯁꯔꯨꯛꯄꯨꯗꯤ ꯒ꯭ꯌꯥꯁꯇꯨ ꯑꯣꯏꯅ ꯏꯔꯦꯟꯅ ꯍꯥꯥꯜꯂ ꯇꯧꯒꯤꯝꯅꯗꯤ ꯐꯩꯉꯣ ꯍꯥꯏꯕ ꯗꯤ ꯃꯣꯏꯗꯒꯤ ꯑꯩꯈꯣꯏꯅ ꯀꯩꯅꯣ ꯇꯧꯔꯒ ꯄꯩꯁꯥꯗꯣ ꯃꯣꯏꯅ ꯎꯝ
ꯁꯦ ꯁꯨꯝ ꯇꯧꯔꯛꯄ ꯑꯗꯨꯑꯣꯏꯗꯤ ꯀꯩꯅꯣ ꯇꯧꯕ ꯀꯥꯟꯗ ꯒ꯭ꯌꯥꯁꯁꯤꯗꯤ ꯐꯪꯕ ꯐꯪꯗꯕ ꯍꯥꯏꯕꯃꯨꯛ ꯂꯩꯔꯛꯇ꯭ꯔꯥ
ꯍꯣꯏꯅꯦ ꯑꯗꯨꯕꯨꯗꯤ ꯑꯣꯏꯔꯦꯅ ꯍꯥꯏꯕꯗꯤ ꯊꯤꯗꯧꯕ ꯑꯣꯏꯔꯒꯗꯤ ꯃꯩꯁꯤꯕꯨ ꯇꯉꯥꯏ ꯐꯗꯅ ꯑꯩꯈꯣꯏꯅ ꯃꯩꯒꯤ ꯁꯔꯨꯛꯁꯦ ꯁꯨꯝ ꯄꯥꯏꯕꯩ ꯋꯥꯅꯤ ꯅꯠꯇ꯭ꯔꯥ ꯑꯗ ꯑꯩꯅ ꯍꯥꯏꯕꯗꯤ ꯀꯣ ꯇꯧꯗꯣꯏꯗꯤ ꯒ꯭ꯌꯥꯁꯅ ꯐꯈꯤꯕ ꯑꯃ ꯂꯥꯛꯑꯦ ꯍꯥꯏꯕꯒꯤ ꯋꯥꯅꯤꯗ ꯊ ꯑꯀꯥꯏ ꯇꯧꯔꯛꯄꯗ ꯑꯦ ꯖꯝꯖꯥ ꯖꯝꯖꯥ ꯁꯝꯖꯜꯂꯨꯕꯁꯨ ꯌꯥꯄꯣꯟꯟꯇꯦ ꯑꯗꯣ ꯃꯩꯁꯤꯗꯤ ꯍꯥꯏꯗꯤ ꯈꯤꯇꯪ ꯏꯁꯟ ꯈꯣꯏꯖꯅ ꯇꯧꯗꯕ
ꯌꯥꯗꯦ ꯌꯥꯗꯦ ꯑꯗꯨꯗꯤ ꯆꯃꯥꯅꯤꯒ ꯁꯤꯖꯅꯦ ꯒ꯭ꯌꯥꯁꯇꯣ ꯑꯩꯈꯣꯏꯅ ꯑꯗꯨꯁꯨ ꯗꯣꯂꯥꯟ ꯃꯊꯛꯅꯦꯕ ꯑꯗꯨꯒꯤ ꯒ꯭ꯌꯥꯁꯇꯣ ꯊꯥꯡꯒꯠꯀ ꯊꯥꯡꯊꯔꯒ ꯇꯝꯈꯔꯦ ꯑꯃꯨꯛ ꯍꯣꯟꯗꯤ ꯒꯌꯥ ꯍꯣꯟ ꯍꯣꯟꯕꯅ ꯁꯤꯗꯧ ꯄꯌꯦ ꯄꯨꯟꯁꯤꯁꯦ
ꯍꯣꯏ ꯑꯗꯨ ꯑꯅꯤꯗꯨ ꯈꯜ ꯂꯣ ꯍꯥꯔꯗꯤ ꯭ꯌꯥꯁꯅꯦꯗꯤ ꯂꯥꯛꯁꯔꯥꯛꯀꯅꯤꯦ
ꯎꯝ
ꯌꯥꯝ ꯁꯥꯏꯅꯤ ꯇꯧꯔꯤꯁ ꯑꯣꯝꯆꯥꯛ ꯆꯥꯛꯑꯦ ꯎꯝ
ꯃꯐꯝ ꯀꯟꯗꯅꯕ ꯒ꯭ꯌꯥꯁꯇꯣ ꯏꯁꯇꯣꯞ ꯑꯃ ꯃꯆꯥ ꯑꯃ ꯂꯩꯗꯥꯏꯅꯦ